ꯉꯥꯏ ꯀꯣ ꯏꯕꯤꯃ
ꯑꯥꯎ ꯇꯥꯏꯌꯦ
ꯑ ꯅꯨꯡꯉꯥꯏꯔꯤꯕꯕ꯭ꯔꯣ
ꯅꯨꯡꯉꯥꯏꯔꯤ ꯑꯁ ꯑꯩꯁꯦ ꯅꯪ ꯊꯤ ꯅꯣ ꯇꯅꯤꯡꯉꯩ ꯂꯩꯒ ꯇꯥꯇꯔꯦ
ꯑ ꯉꯔꯥꯡꯗꯣ ꯐꯗꯤꯒꯣꯝ ꯂꯧꯕ ꯆꯠꯄ꯭ꯔꯣ
ꯍꯣꯏ ꯑꯦꯗꯨ ꯆꯈꯤꯕ ꯅꯪ ꯄꯨꯔ ꯀꯥꯏ ꯑꯗꯨꯒꯤ ꯑꯗꯨꯒ ꯑꯃꯨꯛꯀ ꯑꯍꯤꯡꯗ ꯑꯃꯨꯛ ꯄꯨꯜꯂꯦꯕꯀꯣ
ꯑꯥ
ꯍꯦꯛ ꯄꯨꯔꯛꯑꯒ ꯂꯧ ꯆꯠꯂꯦ ꯂꯧ ꯆꯠꯂꯒ ꯐꯣꯠ ꯐꯣꯠ ꯐꯣꯏꯔꯒ ꯍꯦꯛ ꯐꯔꯛꯑꯒ ꯆꯥꯛ ꯁꯥꯟꯊꯣꯛꯑꯒ ꯍꯛꯆꯧꯕ ꯑꯦ ꯏꯔꯨꯕ ꯂꯣꯏꯔꯒ ꯑꯃꯃꯛ ꯀꯞ ꯄꯨꯜꯂꯦ ꯄꯨꯟꯕꯗꯣ ꯄꯨꯡ ꯑꯩꯠ ꯍꯦꯟ ꯈ꯭ꯔꯦ ꯄꯨꯡ ꯅꯥꯏꯟ ꯇꯥꯒ ꯇꯧꯔꯦ
ꯑꯩꯁ
ꯑꯗꯨꯒꯤ ꯍꯣꯏ ꯍꯣꯏ ꯑꯃꯨꯛꯀ ꯑꯉꯥꯡ ꯇꯨꯝꯍꯟꯕ ꯀꯔꯤ ꯇꯧꯕꯗ ꯄꯨꯡ ꯇꯦꯟ ꯏꯂꯚꯦꯟ ꯇꯥꯈ꯭ꯔꯦ ꯑꯗꯨꯒꯤ ꯑꯗꯨꯝ ꯇꯣꯛꯈ꯭ꯔꯦ ꯑꯩ ꯇꯧꯗ꯭ꯔꯦ
ꯑꯣ ꯑꯣ ꯑꯣ ꯑꯗꯨ ꯑꯣꯏꯔꯝꯒꯅꯦꯕ ꯑꯩ ꯅꯨꯄꯤ ꯑꯃ ꯑꯩꯈꯣꯏꯒꯤ ꯀ꯭ꯂꯥꯁꯃꯦꯠ ꯅꯍꯥꯟ ꯑꯩꯅ ꯅꯝꯕꯔ ꯄꯤꯕꯤꯒꯦ ꯍꯥꯏꯕ ꯅꯨꯄꯤꯗꯣ ꯃꯤꯡꯁꯦ ꯐꯖꯅ ꯍꯥꯏꯈ꯭ꯔꯕꯒꯤ ꯍꯥꯏꯔꯣꯏꯀꯣ ꯑꯗꯨ ꯃꯥꯅ ꯑꯩꯉꯣꯟꯗ ꯀꯣꯜ ꯇꯧꯔꯛꯑꯦꯕ ꯉꯔꯥꯡꯗꯣ ꯑꯣ ꯉꯔꯥꯡ ꯃꯥꯅ ꯑꯩꯉꯣꯟꯗ ꯀꯣꯜ ꯇꯧꯔꯛꯑꯒ ꯅꯪ ꯅꯣꯏ ꯆꯠꯈ꯭ꯔꯕ꯭ꯔꯥ ꯍꯥꯪꯕ ꯃꯥꯒꯤ ꯅꯝꯕꯔꯁꯦ ꯆꯠꯇꯦ ꯍꯥꯏꯕ
ꯑ ꯍꯣꯏ ꯍꯣꯏ
ꯎꯝ ꯑꯗꯨꯅ ꯑꯩꯅ ꯍꯥꯏꯈ꯭ꯔꯕꯅꯦꯕ ꯃꯥꯁꯦ ꯉꯁꯤ ꯐꯗꯤꯒꯣꯝ ꯐꯣꯏꯒꯦꯅꯗꯤ ꯍꯥꯏꯔꯛꯑꯦ ꯈꯪꯗꯦ ꯆꯠꯈ꯭ꯔꯕ꯭ꯔꯥ ꯀꯣ ꯅꯦꯠꯋꯥꯔꯛ ꯂꯩꯇ꯭ꯔꯗꯤꯅ ꯑꯩꯅ ꯍꯥꯏꯕꯀꯣ ꯍꯤꯍꯤ ꯑꯗꯨ ꯒꯤ ꯃꯥꯁꯦ ꯑꯁ ꯑꯁꯤ ꯅꯨꯄꯤꯁꯦ ꯊꯕꯛ ꯇꯧ ꯃꯥꯜꯂꯦ ꯍꯥꯏꯔꯤꯅꯦ
ꯍꯤꯍꯤꯍꯤ ꯑꯗꯨꯒꯤ ꯑꯗꯨ ꯆꯈ꯭ꯔꯕꯒꯤ ꯅꯪꯗ꯭ꯔꯕꯒꯤ ꯑꯗꯨꯝ ꯇꯣꯛꯈ꯭ꯔꯔꯦ ꯑꯩꯗꯣ
ꯍꯣꯏ ꯍꯣꯏ ꯑꯩꯁꯨ ꯈꯪꯈ꯭ꯔꯦꯕ ꯅꯪ ꯆꯠꯈ꯭ꯔꯕ ꯃꯥꯜꯂꯦ ꯅꯪ
ꯑꯧ
ꯀꯃꯥꯏ ꯇꯧꯅꯤ ꯁꯤꯗꯤ
ꯌꯥꯗꯦ ꯍꯦ
ꯍꯣꯏ
ꯃꯥꯒꯤ ꯃꯄꯥ ꯂꯩꯇ꯭ꯔꯣ
ꯑꯣ ꯑ ꯀꯩꯅꯣ ꯉꯥꯏꯈꯣ ꯀꯣ ꯄꯥꯏꯌꯨꯀꯣ
ꯍꯣꯏ ꯍꯣꯏ
ꯑ
ꯀꯔꯤꯁꯨ ꯑꯗꯨꯝ ꯆꯠꯂꯒ ꯀꯔꯤꯅꯣ ꯇꯧꯏ
ꯒꯌꯥꯟ ꯇꯥꯗ꯭ꯔꯦ ꯀꯔꯤ ꯏꯅꯣ ꯈꯥꯪꯗ꯭ꯔꯦ ꯒꯌꯥꯟ ꯇꯥꯗ꯭ꯔꯦ ꯃꯥꯒꯤ ꯑꯄꯥꯝꯕ
ꯎꯝ ꯌꯦꯡꯕꯤꯌꯣ ꯌꯦꯡꯕꯤꯌꯣ ꯀꯩꯁꯨ ꯀꯥꯏꯗꯦ ꯁꯤꯗꯤ ꯑꯗꯨꯝ ꯊꯝ
ꯎꯝ ꯎꯝ ꯑꯗꯨꯝ ꯐꯔꯛꯈꯤꯅꯤ ꯃꯊꯟꯗ
ꯎꯝ
ꯑꯩꯗꯣ ꯉꯁꯤꯗꯣ ꯀꯩꯅꯣꯁꯨ ꯊꯛꯄ ꯑꯗꯨꯒꯤ ꯐꯤꯠꯇꯤꯡꯁꯨ ꯊꯛꯄ
ꯎ ꯃꯥꯒꯤ ꯃꯄꯥꯗꯤ ꯂꯩꯇꯕ꯭ꯔꯥ
ꯂꯩꯌꯦ꫰ꯀꯩꯅꯣ ꯔꯨꯝꯗꯥ ꯃꯥꯗꯣ ꯉꯁꯥꯏ ꯑꯌꯨꯛ ꯉꯟꯇꯥ ꯊꯕꯛ ꯆꯠꯀꯦ ꯑꯃꯨꯛ ꯍꯜꯂꯛꯑꯒ ꯇꯨꯝꯕ
ꯑꯣ ꯅꯨꯡꯁꯤꯌꯦ ꯑꯉꯥꯡꯗꯣ ꯅꯪ ꯀꯔꯤꯅꯣ ꯐꯖꯅ ꯇꯧꯕꯤꯌꯣ ꯑꯩ ꯑ ꯑꯗꯨꯝ ꯉꯥꯏꯒꯦ ꯀꯣꯜꯗ ꯀꯔꯤꯁꯨ ꯇꯧꯗꯦ ꯉꯥꯡ ꯀꯞꯄꯅꯤꯅꯀꯣ
ꯀꯔꯤ ꯇꯧꯔꯤꯅꯣ ꯈꯪꯗꯦ ꯍꯤꯍꯤ
ꯅꯪ ꯆꯠꯂꯒ ꯀꯩꯅꯣ ꯇꯧꯕꯤꯌꯣꯗ ꯅꯨꯡꯁꯤꯌꯦ
ꯐꯣꯟꯗꯤ ꯑꯗꯨꯝ ꯑꯗꯨꯝ ꯂꯩꯔꯁꯨꯝꯗ
ꯑꯦ ꯑꯗꯨꯝ ꯈꯟꯕ ꯌꯥꯒꯗ꯭ꯔꯥ ꯑꯣꯏꯔꯔꯣꯏꯗ ꯌꯥꯔꯣꯏꯗꯀꯣ ꯍꯧꯖꯤꯛꯇꯤ
ꯑꯦ ꯀꯔꯤꯁꯨ ꯇꯧꯔꯔꯣꯏ ꯑꯗꯨꯝ ꯊꯝꯃꯣ ꯐꯣꯟꯗꯤ ꯑꯗꯨꯝ ꯂꯩꯔꯁꯅꯨ
ꯑꯦ ꯍꯣꯏ ꯍꯣꯏ
ꯐꯣꯟꯗꯤ ꯍꯦꯡꯑꯞꯗꯤ ꯇꯧꯅꯨꯀꯣ
ꯑꯩꯈꯣꯏ ꯈꯨꯟꯒꯤ ꯂꯣꯏꯁꯝ ꯃꯌꯥꯝ ꯅꯪꯉꯣꯟꯗ ꯅꯣꯛꯅꯔꯤ ꯑ ꯑꯦꯔꯦꯔꯝꯕꯔꯁꯤꯤꯔꯦ ꯈꯣꯏ ꯈꯨꯟꯖꯁ ꯃꯌꯥꯝꯝ ꯅꯪꯉꯉꯣꯟꯗ ꯅꯣꯛꯅꯔꯤ ꯎ ꯍꯣꯏ ꯎꯝ ꯎꯝ ꯏꯁꯀ ꯀꯨ ꯄꯈꯪ ꯍꯕ ꯎꯗ ꯁꯤꯗ ꯏꯁꯀꯨ ꯊ ꯍ ꯍ ꯎ ꯁꯤꯦ ꯑ ꯎ ꯐ ꯍ ꯎ
ꯎꯝ
ꯌꯥꯔꯕ꯭ꯔꯥ ꯑꯉꯥꯡꯁꯦ ꯅꯪꯒꯤ ꯑꯉꯥꯡꯁꯦ ꯌꯥꯝ ꯀꯞꯄꯦꯍꯦ ꯅꯪꯒꯤ ꯑꯉꯥꯡꯁꯦ ꯌꯥꯝ ꯀꯞꯄꯦ ꯏꯕꯦꯝꯃꯥ ꯂꯥꯛꯇ꯭ꯔꯤꯕ꯭ꯔꯣ
ꯍꯥ
ꯅꯪ ꯑꯉꯥꯡꯁꯦ ꯌꯥꯔꯕ꯭ꯔꯣ
ꯍꯣꯏ ꯍꯧꯁꯤ ꯇꯤꯈ꯭ꯔ ꯌꯥꯈ꯭ꯔꯦ ꯑ ꯎꯝ ꯉꯁꯤꯗꯣ ꯑꯩꯅ ꯑ ꯊꯛꯄꯒꯤꯗꯣ ꯇꯣꯛꯍꯟꯕ ꯉꯁꯤꯅ
ꯑ ꯅꯪꯁꯨ ꯑ ꯑ ꯅꯨꯡꯁꯤꯌꯦꯀꯣ
ꯉꯁꯤ ꯑꯌꯨꯛꯅ ꯑꯁꯥꯕ ꯇꯩꯈ꯭ꯔꯕ
ꯑ
ꯈꯣꯛ ꯃꯥꯏ ꯇꯩꯈ꯭ꯔꯕ ꯑꯗꯨꯒꯤ
ꯑꯅꯨꯡ ꯁꯤꯗꯤꯤꯅꯨꯡꯁꯤꯦꯗ
ꯍꯣꯏ ꯑꯩ ꯇꯣꯛꯑꯝꯗꯥꯏꯗꯣ
ꯎꯝ
ꯁꯤꯕꯗ
ꯎꯝ
ꯎꯝ
ꯌꯥꯝ ꯊꯥꯛꯅꯤꯡꯈ꯭ꯔ ꯃꯥꯜꯂꯦ
ꯁꯦꯝꯕꯒꯗꯤ ꯄꯤꯌꯦ ꯐꯣꯔꯃꯨꯂꯥꯒꯤꯗꯣ ꯃꯥ ꯐꯣꯝꯂꯥꯛꯗ ꯄꯥꯝꯗꯕ ꯀꯌꯥ
ꯑꯣ
ꯀꯩꯅꯣ ꯑꯗꯨꯝ ꯑꯉꯥꯡ ꯑꯉꯥꯡ ꯑꯣꯏꯕꯗꯒꯤ ꯃꯥꯗꯤ ꯄꯥꯝꯗꯦ ꯐꯣꯔꯃꯨꯂꯥꯗꯣ ꯑꯗꯨꯒꯤ
ꯎꯝ ꯐꯔꯛꯇꯦ ꯆꯍꯤ ꯆꯍꯤ ꯑꯍꯨꯝꯗꯤ ꯑꯗꯨꯝ ꯁꯨꯔꯁꯅꯨꯗ ꯅꯪ ꯎꯅ ꯀꯔꯤꯗ
ꯍꯪꯗꯅꯦ ꯑꯅꯤꯒ ꯆꯍꯤ ꯑꯅꯤꯒ ꯊꯥ ꯑꯃꯗꯤꯗꯤ ꯁꯨꯔꯦ
ꯎꯝ ꯑꯗꯨ ꯑꯉꯥꯡ ꯌꯥꯝ ꯑꯣꯏꯕꯅꯦꯕ ꯑꯗꯨ
ꯎꯝ ꯑꯩ ꯑꯩꯁꯨ ꯑꯍꯨꯝ ꯐꯥꯎ ꯄꯤꯁꯔꯥꯟꯅꯗꯤ ꯂꯩ ꯑꯗꯣ ꯑꯗꯨꯝ ꯃꯤꯅ ꯇꯣꯛꯈ꯭ꯔꯣ ꯇꯣꯛꯈ꯭ꯔꯣ ꯍꯥꯏꯕꯒꯤ ꯑꯩꯗꯣ ꯑꯗꯨꯝ
ꯁꯤꯅꯥ ꯍꯣꯟꯗ ꯂꯩꯕ ꯍꯦ ꯅꯪꯅꯪ ꯉꯝ꯭ꯔꯗꯤ ꯄꯤꯕ ꯌꯥꯕꯅꯦꯍꯦ ꯅꯪꯅ ꯑꯩ ꯏꯁꯥꯅ ꯉꯝꯗ꯭ꯔꯦ ꯍꯥꯏꯔꯗꯤꯀꯣ ꯈꯪꯗꯦ ꯑꯗꯨ ꯅꯪꯅ ꯝꯕꯅꯤꯅ ꯑꯗꯨꯝ ꯄꯤꯕ ꯌꯥꯏ ꯑꯗꯨꯝ ꯄꯤꯔꯗꯤ ꯑꯉꯥꯡꯁꯤꯗꯤ ꯐꯥꯕꯅꯦ ꯍꯥꯏꯅ ꯍꯥꯏꯌꯦ ꯃꯤ ꯈꯣꯏꯅꯗꯤ ꯑꯗꯨ ꯑꯩꯈꯣꯏꯅ ꯃꯃꯥ ꯈꯈꯣꯏꯗ ꯉꯝꯗꯕꯒꯤ ꯋꯥꯅꯤ ꯍꯥꯏꯅꯦ
ꯑꯦ ꯈꯪꯗꯣꯏꯅꯦ ꯀꯃꯥꯏꯅ ꯇꯧꯁꯤꯔ ꯑꯃꯨꯛ ꯄꯤꯈ꯭ꯔꯁꯤꯔ ꯄꯤꯅꯤꯡꯕ ꯐꯥꯎꯋꯦ
ꯎ ꯎꯝ ꯎꯝ ꯑꯁ ꯑꯩꯈꯣꯏꯗꯤ ꯑ ꯃꯤꯈꯣꯏꯗꯤ ꯃꯁꯥꯅ ꯉꯝꯗꯕꯒꯤꯅꯦ ꯌꯥꯝ ꯕꯤ ꯄꯤ ꯂꯣꯒꯨꯝꯕ ꯇꯧꯕ ꯀꯣ ꯑꯁ ꯑꯗꯨꯗꯤ ꯄꯤꯌꯣ ꯏꯕꯦꯝꯃ ꯅꯨꯡꯁꯤꯌꯦ ꯑꯩꯗꯤ ꯃꯥꯅ ꯑꯃꯨꯛꯀ ꯊꯛꯄ ꯌꯥꯔꯗꯤ ꯄꯤꯈ꯭ꯔꯣ ꯆꯥꯛꯁꯨ ꯐꯖꯅ ꯆꯥꯗ꯭ꯔꯗꯤ ꯀꯃꯥꯏꯅ ꯍꯤꯡꯈꯤꯅꯤ ꯃꯥꯁꯦ ꯐꯣꯝꯣꯔꯥꯁꯨ ꯊꯥꯛꯇ꯭ꯔꯗꯤ
ꯑꯣ ꯃꯤꯅ ꯑꯗꯨ ꯇꯣꯛꯑꯗꯤ ꯆꯥꯛ ꯆꯥꯔꯛꯀꯅꯤ ꯍꯥꯏꯕꯒꯤ ꯑꯗꯣ ꯊꯛꯄꯒꯤ ꯆꯥꯛ ꯆꯥꯗꯕꯅꯤ ꯑꯗꯨꯃꯥꯏꯅ ꯍꯥꯏꯌꯦ ꯑꯗꯨꯒꯤ ꯑꯩꯗꯣ
ꯑ ꯊꯥ ꯆꯥꯅꯤꯡꯉꯥꯏꯁꯨ ꯂꯩꯇꯦꯔ ꯅꯨꯡꯁꯤꯕꯒꯤ ꯑꯩꯗꯤ ꯅꯨꯡꯁꯤꯌꯦ ꯉꯝꯗꯦ ꯃꯤꯗꯤꯀꯣ ꯑꯗꯨꯒꯨꯝꯕ ꯊꯔꯁꯨ ꯐꯖꯅ ꯆꯥꯛ ꯆꯕ ꯃꯤ ꯂꯩꯕꯅꯦ ꯑꯗꯨ ꯑꯇꯩ ꯑ ꯑꯇꯣꯞꯄꯅ ꯆꯥꯗꯕ ꯂꯩꯕꯀꯣ ꯑꯗꯨ ꯑꯗꯨ ꯁꯤꯡꯁꯦ ꯈꯔꯗꯤ ꯄꯤꯒꯗꯕꯅꯤꯅ ꯑꯩꯗꯤ ꯅꯨꯡꯁꯤꯌꯦꯦ
ꯑ ꯑꯩꯈꯣꯏꯒꯤꯗꯣ ꯈꯔ ꯎ ꯄꯤꯛꯄ ꯑꯗꯨꯒ ꯑꯟꯗꯔ ꯋꯦꯠꯁꯨ ꯑꯣꯏꯌꯦꯕꯀꯣ ꯑꯩꯈꯣꯏꯁꯦ ꯄꯨꯔꯥ
ꯑꯣ ꯅ ꯅꯆꯥꯒꯤꯔ
ꯑꯍꯧ ꯏꯆꯥꯁꯦ ꯑꯗꯨꯒꯤ ꯑꯩꯅꯗꯤ ꯈꯔ ꯀꯨꯏꯅ ꯄꯤꯊꯛꯅꯤꯡꯕ ꯍꯥꯏꯇꯥꯔꯦ
ꯎꯝ ꯑꯣ ꯑꯗꯨ ꯅꯪꯒꯤ ꯅꯁꯥꯗꯤ ꯉꯝꯗꯕꯗꯤ ꯇꯧꯗꯦꯀꯣ
ꯑꯗꯨ ꯍꯨꯝꯕꯕꯨꯗꯤ ꯂꯩꯇꯦ ꯑꯗꯨꯕꯨ ꯁꯨꯝ ꯊꯕꯛ ꯇꯧꯕꯗꯣ ꯌꯥꯗꯕ ꯃꯥꯅ ꯑꯣꯠꯄꯒꯤ ꯑꯗꯨꯣ ꯁꯞꯅꯤꯡꯉꯥꯏ ꯇꯧꯕꯒꯤ ꯑꯗꯨꯒꯤ ꯑꯗꯨꯝ ꯗꯤꯁꯇꯥꯔꯕ ꯑꯗꯨ ꯇꯧꯕꯁꯤꯔꯣ ꯄꯨꯔꯥ ꯇꯣꯛꯈ꯭ꯔꯁꯤꯔꯥꯟꯅ ꯑꯃꯨꯛꯀ ꯇꯧꯕꯒꯤ
ꯑꯣ ꯅꯪꯅ ꯊꯕꯛ ꯀꯟꯅ ꯇꯧꯗꯦ ꯅꯁꯥꯅ ꯉꯝꯃꯦ ꯍꯥꯏꯔꯗꯤ ꯑꯁ ꯇꯣꯛꯄ ꯌꯥꯗꯦꯗ ꯍꯧꯖꯤꯛꯀꯥꯟꯗꯤ ꯆꯍꯤ ꯑꯍ ꯑꯍꯨꯝꯒꯨꯝꯕꯗꯤ ꯑꯗꯨꯝ ꯆꯠꯄꯅ ꯐꯕꯅꯤꯅ ꯑꯩꯒꯤ ꯃꯤꯒꯤ ꯃꯤ ꯈꯈꯣꯏꯅ ꯍꯥꯏꯕꯒꯨꯝꯅ ꯇꯧꯔꯗꯤꯀꯣ ꯑꯍꯨꯝꯒꯨꯝꯕꯗꯤ ꯑꯗꯨꯝ ꯆꯠꯄ